ꯇꯔꯦ ꯇꯔꯦ꯫ ꯍꯧꯖꯤꯛꯀꯥꯟꯖꯤꯕꯨ
ꯇꯥꯕ ꯉꯝꯗꯕ
ꯑꯑ--ꯗꯤꯄꯥꯔꯠꯃꯦꯟꯒ ꯆꯠꯂꯤꯕ꯭ꯔꯣ
ꯆꯠꯂꯤ ꯆꯠꯂꯤ ꯗꯤꯄꯥꯔꯠꯃꯦꯟꯗꯤ ꯂꯦꯞꯄ ꯌꯥꯗꯦ ꯗꯨꯅꯤ ꯅꯨꯡꯇꯤꯒꯤ ꯊꯕꯛ ꯇꯧꯕ ꯇꯧꯗꯕ ꯁꯛ ꯎꯠꯇ ꯌꯥꯗꯦ ꯗꯤꯄꯥꯔꯠꯃꯦꯟꯗ
ꯎꯝ
ꯎꯝ ꯈꯪꯗꯦ ꯀꯔꯤ ꯍꯥꯏꯗꯣꯏꯅꯣ ꯊꯕꯛ ꯇꯧꯕ ꯇꯧꯗꯕꯗꯤ ꯈꯪꯗꯦ ꯑꯣꯖꯥꯒꯤ ꯃꯥꯡꯗ ꯁꯛꯁꯦ ꯎꯠꯇ꯭ꯔꯖꯨ ꯂꯥꯛꯄ꯭ꯔꯥ ꯂꯥꯛꯇꯕ꯭ꯔꯥ ꯀꯩꯗꯧꯔꯦ ꯂꯥꯛꯇ꯭ꯔꯗꯤꯅ ꯇꯧꯔꯛꯀꯅꯤ
ꯑ ꯑꯗꯨ ꯅꯣꯏꯁꯦ ꯀꯩꯅꯣ ꯇꯧꯕ꯭ꯔ ꯕꯥ ꯑꯦꯇꯦꯟꯗꯦꯟꯁꯀꯨꯝꯕ ꯂꯧꯕꯤ ꯇꯧꯕ꯭ꯔꯕ
ꯅꯍꯥꯟꯋꯥꯏꯗꯤ ꯂꯧꯔꯝꯃꯦ ꯍꯥꯏꯕ ꯑꯦꯇꯦꯟꯗꯦꯟꯁ ꯀꯩꯀꯥ ꯑꯗꯣ ꯍꯨꯖꯤꯛ ꯇꯤ ꯂꯧꯒꯤꯗ꯭ꯔꯦꯕ ꯍꯨꯖꯤꯛꯇꯤ ꯂꯧꯒꯤ ꯇ꯭ꯔꯥ ꯍꯨꯖꯤꯛꯇꯤ ꯑꯣꯖꯥꯒꯤ ꯁꯥꯇ꯭ꯔꯁꯤꯁꯨ ꯌꯥꯝꯈꯜꯂꯛꯑꯦꯗꯅ ꯑꯗꯨꯗꯨꯒ ꯅꯍꯥꯟꯋꯥꯏ ꯂꯧꯔꯝꯃꯤꯖꯤꯅ ꯁꯥꯇ꯭ꯔꯖꯦ ꯌꯥꯝꯗ꯭ꯔꯤꯀꯥꯟꯒꯤꯗ ꯈꯔ ꯑ- ꯑ-ꯔꯨꯜ ꯑꯃ ꯐꯣꯂꯣ ꯇꯧꯕꯗꯧꯅ ꯑꯗꯨꯝ ꯂꯥꯛꯑ ꯁꯠ ꯁꯠ ꯁꯠ ꯏꯁꯟꯕꯤ ꯇꯧꯅꯕꯗꯣ ꯑꯗꯨꯃꯥꯏꯅ ꯍꯨꯖꯤꯛꯁꯤꯅ ꯑꯣꯖꯥꯖꯤꯖꯨ ꯂꯩꯔꯦ ꯑꯗꯨꯒ ꯑꯣꯖꯥꯁꯤꯒꯤ ꯃꯈꯥꯖꯦ ꯁꯥꯇ꯭ꯔꯖꯦ ꯃꯌꯥꯝ ꯂꯩꯃꯤꯟꯒꯤꯕꯒꯤ ꯍꯥꯏꯕꯗꯤ ꯑꯍꯥꯟꯕꯗꯗꯤ ꯑꯣꯖꯥꯖꯤꯖꯨ ꯃꯥꯏ ꯄ꯭ꯔꯃꯣꯁꯟꯒꯤ ꯃꯇ ꯃꯇꯨꯡ ꯏꯟꯅ ꯁꯥꯇ꯭ꯔꯖꯦ ꯁꯠ ꯁꯠ ꯂꯣꯏꯁꯜꯂꯒ ꯄꯤ ꯑꯩꯆ ꯗꯤꯖꯦ ꯂꯣꯏꯔꯒ ꯄ꯭ꯔꯃꯣꯁꯟꯒꯤ ꯇꯥꯟꯅꯩꯌꯦꯕ ꯑꯗꯣ ꯍꯨꯖꯤꯛꯁꯤꯅ ꯑꯩꯈꯣꯏ ꯑꯣꯖꯥꯖꯤꯅ ꯄ꯭ꯔꯣꯐꯦꯁꯥꯔ ꯍꯥꯏꯕꯗꯨꯖꯨ ꯄꯨꯔꯥ ꯀꯥꯒ꯭ꯔꯦꯗꯅ ꯑꯗꯨꯅ ꯄ꯭ꯔꯝ ꯃꯣꯁꯟꯒꯤ ꯀꯩꯁꯨ ꯗꯔꯀꯥꯔ ꯂꯩꯔꯛꯇ꯭ꯔꯦꯕ ꯍꯥꯏꯕꯗꯤ ꯁꯥꯇ꯭ꯔꯖꯦ ꯃꯥꯒꯤꯗ ꯃꯔ ꯃꯔꯤ ꯃꯉꯥ ꯄꯨꯊꯣꯛꯑ ꯂꯩꯈꯔꯦ ꯍꯨꯖꯤꯛ ꯃꯥꯏ ꯃꯈꯥꯗ ꯄꯤ ꯑꯩꯆ ꯗꯤ ꯇꯩꯁꯦ ꯍꯥꯟꯅ ꯄꯨꯊꯣꯛꯈꯤꯕꯗꯨꯒ ꯄꯨꯟꯅ ꯑꯈꯣꯏ ꯇꯔꯥꯃꯨꯛꯅꯦꯕ ꯑꯗꯨꯗꯨꯅ ꯎ ꯎꯝ ꯑꯗꯨꯗꯨꯅ ꯑꯗꯨꯅ ꯃꯉꯣꯟꯗ ꯀꯩꯅꯣ ꯇꯧꯗ꯭ꯔꯤꯕ ꯄ꯭ꯔꯃꯣꯁꯟ ꯀꯥꯅꯉꯥꯏ ꯂꯩꯇ꯭ꯔꯃꯤꯅ ꯇꯞꯅ ꯇꯞꯅ ꯇꯧꯔꯖꯨ ꯌꯥꯔꯦ ꯍꯥꯏꯕꯁꯨ ꯂꯩꯔꯦꯗꯅ ꯑꯗꯨꯗꯨꯒꯤ ꯑꯩꯈꯣꯏ ꯑꯥ ꯑꯥ ꯀꯣꯝꯊꯣꯛ ꯄꯅꯦꯕ ꯇꯧꯔꯤꯖꯦ ꯑꯗꯨꯅꯤꯗ ꯑꯗꯨ ꯍꯥꯏꯔꯒ ꯑꯇꯣꯞꯄ ꯑꯣꯖꯥꯖꯤꯒꯤꯗꯤ ꯑ-ꯑꯣꯖꯥ ꯅꯨꯄꯤꯖꯤꯡ ꯂꯩ ꯌꯥꯎꯔꯤꯗꯅ ꯑꯣꯖꯥ ꯅꯨꯄꯤ ꯑꯃꯅꯤ ꯃꯣꯏꯒꯤꯗꯤ ꯑ- ꯔꯨꯜꯁ ꯂꯩꯕꯗꯧꯅ ꯂꯥꯛꯑꯒ ꯄꯨꯡ ꯃꯥꯄꯟ ꯃꯈꯥꯏ ꯅꯪꯅꯕ ꯂꯥꯛꯎ ꯇꯔꯥ ꯅꯪꯅꯕ ꯂꯥꯛꯎ ꯑꯗꯨꯒ ꯑꯦꯇꯦꯟꯗꯦꯟꯁ ꯁꯥꯏꯟ ꯇꯧꯔꯝꯃꯨ ꯈꯣꯠꯂꯝꯃꯨ ꯄꯨꯡꯁꯤꯗ ꯍꯜꯂꯨ ꯃꯉꯥꯡꯈꯥꯏ ꯇꯔꯨꯛꯇ ꯍꯜꯂꯨꯅ ꯈꯔ ꯇꯧꯔꯤꯕꯅꯦꯕ
ꯎꯝ-
ꯃꯣꯏꯒꯤꯗꯤ ꯆꯪꯉꯛꯄꯕꯨꯇꯕꯨꯗꯤ ꯉꯥꯏꯔꯤꯗꯅ ꯑꯗꯨꯗꯨꯅꯔ ꯈꯪꯗꯦ ꯍꯥꯏꯕꯗꯤ ꯑꯣꯖꯥ ꯅꯨꯄꯥ ꯑꯃ ꯑꯅꯧ ꯆꯪꯉꯛꯄꯗꯨꯖꯨ ꯄꯤ ꯑꯩꯆ ꯗꯤ ꯁꯥ ꯅꯠꯇ꯭ꯔ ꯀꯟꯅ ꯂꯧꯅꯕ ꯇꯧꯔꯤꯕ ꯍꯥꯏꯗꯤ ꯑꯗꯨ ꯂꯧꯔꯒ ꯄ꯭ꯔꯃꯣꯁꯟꯖꯤꯒꯤ ꯄꯤ ꯑꯩꯁ ꯗꯤ ꯁꯥꯇ꯭ꯔꯁꯤꯡꯒꯩ ꯄꯨꯊꯣꯛ ꯅꯠꯇ꯭ꯔꯒꯗꯤ ꯄ꯭ꯔꯃꯣꯁꯟ ꯀꯥꯏ ꯀꯥꯗꯦꯅ ꯇꯧꯕ ꯃꯥꯜꯂꯦꯕ ꯑꯗꯨꯒꯨꯝꯕꯖꯨ ꯄ꯭ꯔꯣꯐꯦꯁꯔ ꯑꯣꯏ ꯌꯥꯏ ꯑꯣꯏꯌꯥ ꯌꯥꯗꯦꯅ ꯑꯗꯨꯒꯤ ꯔꯨꯜꯁ ꯃꯌꯥꯝꯗꯒꯤ
ꯈꯪꯗꯦ ꯃꯣꯏꯒꯤ ꯅꯤꯌꯣꯝ ꯇꯤꯌꯣꯝꯁ ꯃꯌꯥꯝꯁꯦ ꯑꯩꯈꯣꯏꯅ
ꯃꯥꯅꯦ ꯁꯨꯝ ꯁꯨꯝ ꯃꯣꯏ ꯃꯌꯥꯝꯁꯦ ꯂꯣꯏꯅꯔ ꯈꯪꯉꯛꯄꯖꯥꯠꯅꯤ ꯑꯗ ꯑꯩꯁꯨ ꯈꯪꯗꯦ ꯁꯤꯡꯗꯩ ꯄꯨꯊꯣꯛꯏ ꯁꯤꯡꯒꯩ ꯑꯣꯖꯥꯒꯤ ꯃꯈꯥꯗ ꯁꯤꯡꯒꯩ ꯁꯤꯡꯒꯩ ꯂꯩ ꯈꯣꯠꯂꯤ ꯈꯪꯉꯝꯕ ꯈꯪꯕꯗꯤ ꯈꯪꯉꯤ ꯑꯗꯨꯒ ꯍꯟꯗꯛ ꯑꯃꯨꯛ ꯈꯪꯕꯅꯦꯕ ꯁꯤꯒꯤ ꯆꯍꯤꯁꯤꯕꯨꯛꯀꯤꯒꯤ ꯃꯅꯨꯡꯗ ꯗ ꯁꯤ ꯁꯥꯇ꯭ꯔ ꯄꯨꯊꯣꯛꯑꯒ ꯄ꯭ꯔꯣꯃꯣꯁꯟ ꯀꯥꯒꯅꯤ ꯀꯥꯔꯣꯏ ꯍꯥꯏꯕꯁꯦ ꯑꯣꯖꯥ ꯑꯅꯧꯕ ꯅꯨꯄꯥ ꯑꯃ ꯆꯪꯉꯦꯕ ꯑꯗꯨꯅ ꯅꯣꯏꯒꯤ ꯁꯥꯇ꯭ꯔ ꯅꯃꯥꯟꯅꯕ ꯅꯃꯥꯟꯅꯕꯤ ꯈꯪꯅꯕ ꯂꯩꯕ꯭ꯔꯥ ꯄꯤ ꯑꯩꯆ ꯗꯤ ꯇꯧꯕ ꯌꯥꯕ ꯑꯩ ꯄꯤ ꯑꯩꯆ ꯗꯤꯒꯤ ꯃꯤ ꯄꯥꯝꯃꯦ ꯈꯣꯠꯂꯦꯅ ꯍꯥꯏꯔꯛꯑꯦꯕ
ꯎꯝ ꯎꯝ ꯎꯝ
ꯑꯗꯨꯗꯨꯅ ꯃꯥꯅ ꯒꯔ꯭ꯤ ꯒꯔꯤ ꯇꯛꯁꯜꯂꯛꯄꯩ ꯃꯑꯣꯡꯗ ꯍꯪꯀꯠꯂꯛꯄꯗꯣ
ꯍꯧꯖꯤꯛꯇꯤ ꯑꯗꯨꯅꯤ ꯃꯥꯅ ꯍꯪꯉꯛꯑꯁꯨ ꯅꯦꯇ ꯖꯤ ꯑꯥꯔ ꯑꯦꯞ ꯇꯧꯗ꯭ꯔꯗꯤ ꯑꯃꯨꯛ ꯌꯥꯗꯕꯤꯅꯤꯅꯦ ꯃꯇꯝ ꯑꯃꯗ ꯃꯇꯝ ꯑꯃꯗ ꯑꯗꯨꯝ ꯑꯦꯛꯇꯤꯕꯤꯇꯤ ꯈꯔ ꯐꯝꯃꯒ ꯌꯥꯔꯝꯕꯗꯣ ꯍꯧꯖꯤꯛꯇꯤ ꯄꯨꯔꯥ ꯂꯨꯁꯤꯜꯂꯛꯑꯦꯕ
ꯂꯨꯁꯜꯂꯦ ꯑꯗꯨꯅꯤ ꯍꯧꯖꯤꯛꯁꯤꯒꯤ ꯕꯦꯔꯥꯁꯤꯅ ꯑꯗꯨꯅꯤ ꯏꯔꯥꯏ ꯂꯥꯏꯅ ꯀ꯭ꯌꯨꯗꯤ ꯐꯝꯃꯕ ꯌꯥꯁꯤꯜꯂꯛꯇ꯭ꯔꯕꯅꯤꯅ
ꯎꯝ
ꯑꯗꯨꯅ ꯁꯥꯇ꯭ꯔꯗꯤ ꯂꯩ ꯍꯥꯏꯕꯗꯤ ꯏꯃꯥꯟꯅꯕ ꯏꯃꯥꯟꯅꯕ ꯇꯧꯗꯕꯗꯤ ꯂꯩꯔꯤꯕ ꯇꯧꯕ ꯀꯥꯡꯒꯨꯅ ꯇꯧꯔꯁꯨ ꯑꯗꯣ ꯁꯥꯔ ꯍꯧꯖꯤꯛꯇꯤ ꯍꯥꯏꯕꯗꯤ ꯁꯤꯒꯤ ꯑꯦꯛꯖꯥꯝꯁꯤꯃ ꯗꯔꯀꯥꯔ ꯂꯩꯈ꯭ꯔꯕꯅꯤꯅꯅ ꯍꯥꯏꯕꯗ ꯑꯗꯨ ꯑꯗꯨꯝ ꯆꯞ ꯃꯥꯟꯅꯔꯦꯅ
ꯑꯩꯈꯣꯏꯁꯨ ꯉꯥꯏ ꯇꯧꯅꯤꯡꯉꯤꯅꯦ ꯑꯁ ꯄꯪꯗꯤ ꯌꯥꯝ ꯄꯪꯉꯤꯗ ꯀꯦꯔꯤꯅꯥ ꯄꯪꯕꯗꯨꯅ ꯑꯩꯁꯦ ꯋꯥꯔꯤꯅꯦ ꯄꯪꯕ ꯑꯩꯗꯨꯕꯨ ꯁꯟ ꯃꯃꯩ ꯑꯣꯏꯕ ꯍꯥꯏꯗꯤ ꯊꯦꯡꯅꯔꯀꯥꯟꯗ ꯊꯦꯡꯅꯔꯀꯥꯟꯗꯕꯨꯗꯤ ꯁꯤꯡꯒꯠꯂꯛ ꯄꯒꯤ ꯑꯩꯅ ꯁꯨꯃꯥꯏꯅ ꯍꯥꯏꯕ ꯋꯥꯅꯤ ꯍꯥꯏꯗꯤ ꯈꯔ ꯑꯗꯨꯝ ꯀꯤꯔꯝꯃꯦꯕ ꯑꯩꯈꯣꯏꯅ ꯂꯣꯏꯔꯛꯁꯤꯜꯂꯛꯄ ꯃꯇꯝꯗ ꯄꯤ ꯑꯩꯩꯆ ꯗꯤ ꯀꯧꯔꯤꯅꯦꯕ ꯑꯗꯨꯒꯤ ꯀꯧꯕ ꯀꯥꯟꯗꯨꯗ ꯆꯪꯍꯧꯔꯝꯃꯗꯤ ꯍꯥꯏꯗꯤ ꯑꯦꯛꯁꯄꯤꯔꯤꯌꯦꯟꯁ ꯁꯨ ꯍꯦꯟꯅ ꯐꯪꯉꯤꯗꯅ ꯑꯩꯅ ꯀꯣꯟꯅ ꯈꯟꯕ ꯀꯣꯟꯅ ꯇꯧꯔꯛꯄ ꯍꯥꯏꯕꯗꯨꯅ ꯑꯃꯅꯤ ꯑꯗꯨ ꯃꯇꯝꯗꯨꯗꯩ ꯍꯧꯅ ꯍꯣꯠꯅꯗꯅ ꯑꯦ ꯁꯨꯃꯥꯏ ꯁꯨꯃꯥꯏꯅ ꯇꯧꯕ ꯍꯥꯏꯕꯗꯨꯃꯛ ꯀꯣꯛꯇꯣ
ꯎꯝ
ꯈꯜꯂ ꯇꯧꯔꯝꯃꯅꯤ
ꯈꯟꯗꯕꯗꫭ ꯃꯥꯅ
ꯇꯧꯕ ꯌꯥꯕꯒꯤ ꯆꯥꯟꯁꯁꯦ ꯌꯥꯝ ꯂꯩꯕ ꯀꯣꯟꯅ ꯂꯥꯛꯄꯕꯨꯗꯤꯗꯤ ꯈꯣꯡꯄꯥꯡ ꯀꯧꯔ ꯇꯟꯒꫭꯗ ꯇꯥꯔꯦ
ꯃꯥꯅꯦ ꯑꯗꯨꯒꯨꯝꯕꯅꯦ ꯑꯗꯨꯃꯥꯏꯅ ꯍꯥꯏꯇꯥꯔꯦ ꯑꯗꯣ ꯁꯨꯝ ꯁꯨꯝ ꯇꯧꯔ ꯇꯧꯔꯒ ꯑꯦꯛꯁꯄꯔꯤꯌꯦꯟꯁ ꯂꯥꯛꯄꯗꯧꯅ ꯁꯨꯝ ꯁꯨꯝ ꯁꯨꯝ ꯊꯦꯡꯅꯔꯛꯒꯗꯤ ꯈꯪꯉꯛꯏꯗꯅ ꯍꯦꯟꯅꯕꯨꯗꯤ ꯑꯗꯨꯗꯨꯅꯤ ꯇꯧꯗꫭꯏ ꯁꯤꯅ ꯍꯧꯖꯤꯛꯁꯤꯅ
ꯎꯝ
ꯍ ꯑꯣꯖꯥꯖꯤꯡꯁꯤꯁꯨ ꯑꯁ ꯈꯪꯗꯦꯗ ꯄ꯭ꯔꯃꯣꯁꯟꯁꯦ ꯄꯥꯝꯗꯤ ꯄꯥꯝꯕꯖꯥꯠꯅꯤ
ꯄꯥꯝꯃꯤꯅꯤ ꯇꯣꯂꯣꯞ ꯆꯥꯎꯈꯠꯂꯛꯏꯅꯤꯅ ꯑꯗꯒꯤꯗꯤ ꯇꯣꯂꯣꯞ ꯆꯥꯎꯈꯠꯂꯛꯏꯅꯤ ꯊꯥꯛ ꯋꯥꯡꯈꯠꯂꯛꯏꯅꯤ
ꯑꯣꯖꯥ ꯑꯇꯣꯞꯄ ꯑꯃꯖꯨ ꯂꯩꯌꯦꯕ ꯑꯩꯈꯣꯏ ꯁꯤꯗ ꯄꯣꯁꯇꯣꯛ ꯇꯧꯕ ꯑꯣꯏꯅ ꯂꯩꯔꯝꯕ ꯑꯇꯣꯞꯄꯗ ꯍꯟꯗꯛꯇ ꯈꯟꯒꯤꯕ ꯑꯁꯣꯝꯅ ꯋꯦꯁ ꯕꯦꯡꯒꯥꯜꯗ ꯃꯥꯖꯨ ꯁꯥꯇ꯭ꯔ ꯀꯟꯅ ꯊꯤꯔꯤꯕ ꯑꯗꯨ ꯃꯥꯒꯤ ꯃꯔꯥꯏꯕꯛ ꯐꯕ ꯍꯥꯏꯇꯦ ꯀꯃꯥꯏ ꯍꯥꯏꯗꯨꯅꯣ ꯈꯪꯗꯦ ꯑꯩꯈꯣꯏ ꯁꯤꯗꯒꯤ ꯁꯥꯇ꯭ꯔ ꯄꯥꯝꯕ ꯃꯈꯣꯏꯁꯦ ꯑꯩꯈꯣꯏꯁꯨ ꯁꯣꯝꯂꯣꯝꯗꯒꯤ ꯍꯥꯏꯕꯗꯤ ꯃꯩꯇꯩ ꯃꯆꯥ ꯄꯥꯝꯕ ꯑꯗꯨꯗꯨꯒꯤ ꯑꯩ ꯃꯣꯏꯒꯤ ꯗꯥꯎ ꯌꯥꯕ ꯍꯥꯏꯖꯦ ꯀ꯭ꯌꯨ ꯌꯨ ꯇꯤ ꯑꯣꯏꯅ ꯐꯝꯈꯒ꯭ꯔꯦꯕ ꯑꯩꯈꯣꯏꯒꯤ ꯐꯝꯕꯗꯣ ꯗꯨꯃꯥꯏꯅ ꯅꯦꯠ ꯌꯥꯎꯕ ꯌꯥꯎꯗꯕ ꯑꯗꯨꯝ ꯌꯥꯒ꯭ꯔꯦꯕ ꯀ꯭ꯌꯨ ꯌꯨ ꯇꯤ ꯗꯨꯗ ꯄꯥꯁ ꯇꯧꯔꯗꯤꯅ ꯑꯗꯨꯒ ꯑꯇꯣꯞꯄ ꯖꯤ ꯑꯥꯔ ꯑꯦꯐ ꯀꯩꯀꯥ ꯐꯥꯎꯔ ꯂꯥꯛꯄ ꯀꯥꯡꯒꯨꯖꯨ ꯌꯥꯏ ꯑꯗꯨꯕꯨ ꯃꯣꯏꯒꯤꯗꯤ ꯑꯗꯨꯝ ꯃꯁꯥꯒꯤ ꯁꯤꯠ ꯑꯗꯨꯝ ꯖꯤ ꯑꯥꯔ ꯑꯦꯐ ꯇꯨꯅ ꯐꯦꯂꯣꯁꯤꯞ ꯐꯪꯖꯔ ꯂꯩꯖꯕꯗꯣ ꯀ꯭ꯌꯨ ꯌꯨ ꯇꯤ ꯒꯤ ꯑꯗꯨꯗꯤ ꯑꯗꯨꯝ ꯑꯗꯨꯁꯨ ꯑꯗꯨꯝ ꯂꯧꯒꯅꯤ ꯍꯥꯏꯕ ꯃꯣꯏꯒꯤꯗꯤ ꯐꯦꯂꯣꯁꯤꯞ ꯐꯪꯗꯕ꯫ ꯀꯥꯡꯒꯨ꯫ ꯁꯤꯠ ꯄꯤꯒꯅꯦꯅ ꯑꯃ꯫
ꯎꯝ ꯎꯝ꯫
ꯑꯗꯨꯃꯥꯏꯅ ꯍꯥꯏꯗꯨꯅ ꯃꯥꯁꯨ ꯄ꯭ꯔꯃꯣꯁꯟ ꯒꯤꯗ ꯉꯥꯏꯔꯤꯅꯤꯀꯣ꯫ ꯑꯗꯨꯒ ꯄꯤ ꯍꯩ ꯗꯤ ꯁꯥꯇ꯭ꯔ ꯂꯧꯒꯦ꯫ ꯈꯣꯠꯀꯦ ꯀꯅꯥ ꯑꯗꯨ ꯊꯥꯖꯤꯟꯕ ꯌꯥꯕꯅ ꯍꯦꯛꯇ ꯊꯤꯔꯛꯄꯗꯣ꯫
ꯎꯝ꯫
ꯑꯣꯖꯥꯒꯩꯒꯤ ꯑꯗꯨꯃꯥꯏꯅ ꯂꯣꯏ ꯂꯩꯌꯦ꯫ ꯄ꯭ꯔꯃꯣꯁꯟ ꯑꯅ꯫
ꯄ꯭ꯔꯃꯣꯁꯟꯗ ꯉꯥꯎꯒꯔꯦ꯫
ꯎꯝ ꯑꯗꯨꯕꯨꯗꯤ ꯆꯥꯎꯈꯠꯂꯛꯇꯣꯏꯅꯤꯅ ꯇꯣꯂꯣꯞꯁꯦ ꯃꯄꯥꯟꯗꯒ ꯂꯩꯕꯅꯤꯅ ꯁꯤꯕ ꯅꯥꯕ ꯈꯪꯉꯣꯏꯗꯣꯏꯅꯦ ꯊꯕꯛ ꯇꯧꯕꯗ ꯍꯧꯖꯤꯛ ꯃꯣꯏ꯫ ꯆꯍꯤ ꯆꯍꯤ ꯈꯔꯛ ꯈꯔ ꯍꯟꯅꯨꯒꯔꯥꯒꯅ ꯇꯦꯟꯊ ꯇꯦꯊꯒ꯭ꯔꯅꯤ꯫
ꯎꯝ꯫
ꯑꯩꯈꯣꯏ ꯑꯣꯖꯥ ꯍꯣꯏꯖꯨ ꯍꯧꯖꯤꯛ ꯌꯨꯝꯒꯤ ꯏꯃꯨꯡꯒꯤ ꯊꯕꯛꯀꯤꯅ ꯈꯔ ꯈꯔ ꯇꯦꯊꯕ ꯍꯥꯏꯒꯗ꯭ꯔꯥ ꯍꯟꯊꯔꯛꯄꯗꯣ꯫ ꯊꯕꯛ ꯍꯥꯟꯅꯗꯤ ꯃꯤꯅ ꯍꯥꯏꯕ ꯑꯩꯈꯣꯏ ꯁꯦꯅꯤꯌꯥꯔ ꯀꯥꯡꯕꯨꯅ꯫ ꯒꯥꯔꯤꯝ ꯆꯥꯖꯤ ꯇꯧꯔꯒ ꯃꯥꯒꯤ ꯁꯥꯇ꯭ꯔ ꯑꯃ ꯄꯨꯔꯒ ꯁꯦꯝꯄꯜ ꯂꯧꯕ ꯈꯣꯠꯄ ꯆꯤꯡꯅꯨꯡ ꯃꯥꯅꯨꯡ ꯄꯨꯡꯆꯠ
ꯈꯔ ꯌꯪ ꯑꯣꯏꯔꯤꯉꯥꯏꯗꯗꯤ ꯍꯧꯖꯤꯛꯅ ꯑꯃꯨꯛ ꯈꯔ ꯎꯝ꯫ ꯆꯍꯤꯁꯨ ꯌꯥꯝꯈꯠꯂꯛꯄꯒ ꯈꯔꯖꯨ ꯑꯗꯨꯝ ꯌꯥꯅꯤ꯫ ꯗ ꯍꯥꯏꯕꯒꯤ ꯀꯩꯅꯣꯝꯃ ꯈꯟꯕꯗꯣ꯫ ꯑꯗꯨꯃꯥꯏ ꯇꯧꯔꯝꯕ ꯑꯣꯏꯔꯝꯕꯁꯨ ꯌꯥꯏ꯫
ꯇꯞꯊꯔꯛꯏꯅꯤ ꯍꯧꯖꯤꯛꯇꯤ꯫ ꯑꯁ ꯑꯗꯨ ꯍꯥꯏꯔꯒ ꯁꯣꯝꯂꯥ ꯍꯟꯗꯛ ꯗꯦꯝꯒꯤ ꯀꯧꯕ꯭ꯔꯥ ꯀꯧꯗꯕ꯭ꯔꯥ ꯀꯧꯒꯅꯤ ꯍꯥꯏꯕ꯭ꯔꯥ꯫
ꯗꯦꯝꯒꯤ ꯀꯧ꯫ ꯅꯦꯗꯤ ꯍꯥꯏꯕ ꯃꯥꯜꯂꯦꯕ꯫ ꯑꯗꯨꯕꯨ ꯍꯟꯗꯛ ꯗꯤ ꯀꯩꯅꯣ ꯇꯧꯔꯔꯣꯏꯕ ꯀꯤꯌꯨ ꯏ ꯇꯤ ꯇꯧꯔꯔꯣꯏꯕ ꯂꯣꯏꯒꯔꯦꯕ꯫
ꯑꯣ ꯑꯗꯨꯝ ꯃꯁꯥꯒꯤ ꯑꯐꯥꯎꯕꯗꯨꯗ ꯑꯗꯨꯝ ꯇꯧꯒ꯭꯭ꯔꯗꯤꯕ꯫
ꯑ ꯐꯥꯎꯕꯗꯨꯗ ꯅꯦꯠ ꯖꯤ ꯑꯔ ꯑꯦꯄ꯫ ꯑꯗꯨ ꯑꯗꯨꯃꯥꯏꯅ ꯇꯧꯔꯅꯤ ꯍꯥꯏ꯫
ꯎꯝ ꯑꯗꯨꯕꯨꯗꯤ ꯅꯣꯏ ꯃꯅꯤꯄꯨꯔꯒꯤꯗꯤ ꯑꯗꯨꯃꯥꯏꯅ ꯐꯥꯎꯕꯁꯦ ꯈꯔꯗꯤ ꯑꯗꯨꯝ ꯂꯩꯅꯦꯀꯣ꯫
ꯎꯝ꯫
ꯗꯤ ꯃꯤ ꯈꯔꯗꯤ ꯑꯗꯨꯝ ꯍꯦꯛꯇ ꯂꯩꯔꯝꯃꯦꯕ ꯖ ꯑꯥꯔ ꯑꯦꯐ ꯌꯧꯗ꯭ꯔꯁꯨ ꯅꯦꯠꯇꯤ ꯈꯔ ꯈ ꯑꯗꯨꯝ ꯐꯥꯎꯅꯕꯗꯣ ꯑꯩꯥꯏ ꯃꯁ ꯑꯗꯨꯗꯨꯅ ꯀꯩꯅꯣ ꯇꯥꯟꯒꯦ ꯍꯥꯏ ꯑꯗ ꯍꯧꯖꯤꯛꯇꯤ ꯗꯦꯝꯗ ꯇꯧꯔꯁꯨ ꯀꯩꯁꯨ ꯀꯥꯏꯩꯅꯣ ꯇꯧꯔꯔꯣꯏ ꯈꯟꯅꯔꯔꯣꯏ ꯍꯥꯏꯕꯗꯤ ꯁꯤꯗ ꯂꯥꯛꯀꯦ ꯈꯣꯠꯀꯦ ꯑꯗꯨꯝ ꯃꯔꯝꯗꯤ ꯑꯁꯣꯝ ꯐꯦꯔꯣꯁꯦ ꯄꯤꯈꯤꯗꯧꯔꯦꯗꯅ
ꯎꯝ ꯄꯤꯈꯤꯗꯣꯏꯔ ꯑꯗꯨꯅ ꯈꯔ ꯀꯩꯅꯣ ꯇꯧꯔꯅꯤ
ꯎꯝ ꯁꯣꯨꯝ ꯇꯥꯟꯅꯕ ꯈꯣꯠꯅꯕ
ꯈꯔ ꯐꯅꯔꯛꯑꯅꯤ ꯉꯁꯥꯏ ꯈꯜꯂ ꯑꯗꯣ ꯃꯤꯁꯤꯡꯁꯦ ꯃꯣꯏꯒꯤꯗꯣ ꯍꯥꯏꯗꯤ ꯄꯩꯁꯥ ꯄꯤꯗꯦ ꯍꯥꯏꯔꯒꯁꯨ ꯐꯟ ꯌꯥꯝꯗꯤ ꯆꯪꯈ꯭ꯔꯦ ꯀꯩꯅꯣ
ꯀꯩꯅꯣ ꯑꯣꯍꯟꯈ꯭ꯔꯕꯅꯤꯅ ꯌꯨꯅꯤꯚꯔꯁꯤꯇꯤꯗ
ꯑꯗꯨ ꯃꯣꯏꯁꯨ ꯊꯕꯛꯇꯤ ꯐꯖꯅ ꯇꯧ ꯃꯥꯜꯂꯦ ꯍꯟꯗꯛꯇꯤ ꯃꯣꯏꯒꯤ ꯏ ꯆꯥꯟ ꯕꯥꯕꯨ ꯑꯗꯨꯅ ꯄꯥꯏꯕꯗꯒꯤ ꯑꯗꯨꯅ ꯀꯩꯅꯩꯅ ꯋꯥ ꯇꯧꯕ ꯍꯥꯏꯗꯤ ꯀꯩꯅꯣ ꯑꯣꯜꯂꯛꯄꯒꯤ ꯆꯥꯟꯁ ꯌꯥꯝ ꯋꯥꯡꯉꯦ ꯍꯥꯏꯕ
ꯀꯩꯅꯣꯒꯤ ꯄꯨꯔꯥ ꯏꯁꯇꯦꯠꯀꯤ ꯑꯣꯏꯅ
ꯐꯪꯕ ꯍꯥꯏꯕ꯭ꯔꯥ
ꯑꯣ ꯑꯣ ꯑꯥ ꯑꯥ
ꯑꯗꯨꯗꯣ ꯐꯪ ꯇꯥꯔꯒꯗꯤ ꯑꯗꯨꯗ ꯖꯨꯟ ꯖꯨꯂꯥꯏ ꯁ꯭ꯋꯥꯏꯗꯗꯤ ꯐꯪꯕ ꯌꯥꯅ ꯂꯩ ꯀꯥꯏꯅ ꯃꯥꯥꯏꯅ ꯍꯥꯏ ꯍꯥꯏꯕꯅꯦꯕ ꯑꯗꯨꯗꯣ ꯐꯪ ꯇꯥꯔꯗꯤ ꯃꯣꯏꯁꯨ ꯁꯦꯟꯇ꯭ꯔꯦꯜꯒꯤ ꯀꯩꯅꯣꯗ ꯊꯥꯛꯇ ꯌꯧꯕꯒꯤ ꯃꯑꯣꯡꯗ ꯑꯗꯨꯃꯥꯏꯅ ꯉꯥꯡꯉꯤ
ꯎꯝ ꯃꯥ ꯑꯗꯩ ꯇꯝ ꯇꯝ ꯇꯧꯔꯒꯗꯤ ꯐꯖꯅ ꯃꯣꯏꯒꯤ ꯀꯩꯅꯣ ꯇꯧꯅꯕ ꯍꯣꯠꯅꯔꯛꯑꯅꯤꯗ ꯃꯣꯏꯒꯤꯁꯨ ꯍꯥꯏꯕꯗꯤ ꯑꯃ ꯀꯩꯅꯣ ꯇꯧꯔꯒ ꯊꯝꯅꯉꯥꯏꯗꯨ ꯗꯍꯖꯤꯨꯞ ꯐꯥꯎꯒꯤ ꯍꯧꯔꯛꯄ ꯀꯨꯏꯗ꯭ꯔꯤꯕꯒꯤ ꯍꯧꯖꯤꯛꯇꯤ ꯈꯈꯤꯇꯪꯕꯨꯗꯤ ꯀꯩꯅ ꯇꯧꯒꯦ ꯍꯥꯏꯔꯛ ꯀꯒꯤꯅꯦꯕꯨ ꯍꯥꯏꯗꯤ ꯃꯇꯝꯗꯤ ꯑꯗꯨꯝ ꯆꯪꯈꯤꯅꯤꯗꯅ ꯊꯕꯛꯁꯦ ꯑꯩꯈꯣꯏꯅ ꯄꯥꯝꯃꯤꯗꯣ ꯑꯩꯈꯣꯏꯅ ꯇꯧꯅꯕ ꯍꯣꯠꯅꯕꯗ
ꯎꯝ
ꯎꯝ
ꯇꯔꯥꯏ ꯇꯔꯥꯏ ꯍꯦꯛꯇ ꯌꯥꯕꯗꯤ ꯅꯠꯇꯕꯅꯤꯅ
ꯎꯝ ꯑꯗꯣ ꯃꯣꯏ ꯗꯦꯝ ꯌꯨ ꯑꯣꯜꯂꯛꯄꯁꯦ ꯆꯍꯤ ꯑꯃ ꯑꯅꯤꯗꯤ ꯁꯨꯔꯝꯃꯅꯤꯅ
ꯑꯩꯈꯣꯏꯒꯤꯦꯝ ꯌꯨ ꯑꯣꯜꯂꯛꯄ ꯍꯧꯛꯄꯁꯦ ꯑꯩꯈꯣꯏꯅ ꯀꯩꯅꯣ ꯀꯥꯕꯗꯒꯤ ꯅꯠꯇ꯭ꯔꯣ ꯃꯥꯁꯇꯔ ꯇꯧꯕ ꯍꯧꯔꯛꯄ ꯑꯩꯠꯇꯤꯟ ꯅꯥꯏꯟꯇꯤꯟꯗꯒꯤ
ꯎꯝ ꯑꯗꯨꯗꯩꯗꯤ ꯃꯥꯟꯗꯦ
ꯃꯥꯅꯦ ꯑꯩꯈꯣꯏꯒꯤ ꯕꯦꯁꯇꯒꯤ ꯃꯥꯁꯇꯔ ꯍꯥ ꯄꯣꯛꯄꯅꯤ
ꯑꯩꯈꯣꯏ ꯕꯦꯁꯇ ꯃꯥꯁꯇꯔ ꯍꯥꯞꯄ꯭ꯔꯅꯦ
ꯎꯝ
ꯍꯣꯏ
ꯃꯥꯅꯦꯃꯤ ꯑꯩ ꯈꯪꯍꯧꯋꯦꯕ ꯑꯩꯈꯣꯏꯅ ꯑꯦꯝ ꯁꯨꯒꯤ ꯀꯣꯆꯤꯡ ꯌꯥꯎꯔꯦ ꯌꯥꯎꯔꯀꯥꯟꯗ ꯑ ꯀꯩꯅꯣ ꯇꯧꯋꯦꯕ ꯃꯤ ꯃꯌꯥꯝ ꯐꯣꯝ ꯊꯥꯖꯤꯟꯕꯗ ꯗꯤ ꯑꯦꯝꯒꯤꯁꯨ ꯑꯅꯤ ꯊꯣꯛꯅ ꯊꯥꯖꯤꯟꯅꯩꯌꯦꯕ
ꯑꯗꯨꯗꯤ ꯈꯪꯗꯦ ꯍꯥꯏꯕꯗꯤ ꯑꯩꯈꯣꯏꯒꯤ ꯑꯣꯏꯅ ꯑꯩꯅ ꯈꯪꯗ꯭ꯔꯤꯁꯤꯅ ꯑꯩꯈꯣꯏ ꯁꯞꯖꯦꯛꯀꯤꯗꯤ ꯃꯥꯁꯇꯔꯁꯦ ꯍꯟꯗꯛꯇ ꯍꯥꯞꯄꯤꯕ
ꯑꯣꯏꯔꯝꯅꯤ ꯑꯗꯣ ꯑꯇꯩ ꯑꯇꯩ ꯑꯗꯨꯝ ꯁꯕꯖꯦꯛ ꯈꯔꯗꯤ ꯑꯗꯨꯝ ꯃꯥꯁꯇꯔꯁꯦ ꯍꯥꯞꯄꯁꯦ ꯀꯨꯏꯔꯦꯕ ꯑꯗꯨꯗꯨꯒ ꯀꯩꯅꯣ ꯇꯧꯈꯤꯌꯦꯕ ꯍꯥꯏꯗꯤ ꯏꯃꯥꯟꯅꯕꯤ ꯈꯔꯗꯤ ꯑꯗꯨꯝ ꯗꯤ ꯑꯦꯝꯗ ꯑꯗꯨꯝ ꯇꯝꯍꯧꯕꯗꯣ
ꯎꯝ ꯎꯝ ꯑ ꯗꯤ ꯑꯦꯝꯗ ꯇꯝꯍꯧꯕ ꯀꯥꯡꯕꯨ ꯈꯔ ꯌꯥꯎꯔꯤ ꯍꯥꯏꯗꯤ ꯑꯝ ꯑꯗꯨꯝ ꯑꯁꯣꯝꯗ ꯒ꯭ꯔꯦꯖꯨꯑꯦꯁꯟ ꯃꯇꯨꯡ ꯇꯧꯊꯕꯗꯣ
ꯑꯥ ꯒ꯭ꯔꯦꯖꯨꯋꯦꯁꯟ ꯃꯇꯨꯡꯗ ꯑꯗꯨꯝ ꯌꯨꯅꯤꯚꯔꯁꯤꯇꯤ ꯑꯣꯜꯂꯝꯅꯦ ꯑꯗꯒꯤꯗꯤ ꯃꯣꯏꯒꯤ ꯑꯣꯖꯥꯁꯤꯡꯅꯁꯨ ꯈꯥꯝꯍꯧꯕꯗꯣ ꯍꯥꯏꯗꯤ ꯑꯣꯜꯂꯦ ꯍꯥꯏꯔꯒ ꯁꯥ ꯇ꯭ꯔ ꯂꯩꯇ꯭ꯔꯗꯤ ꯑꯃꯨꯛꯀ ꯀꯛꯈꯤꯕ ꯌꯥꯕꯒꯤ ꯆꯥꯟꯁꯇꯣ ꯋꯥꯡꯉꯤꯅꯤꯗꯅ
ꯋꯥꯡꯗꯤꯅꯤ
ꯑꯗꯨꯗꯒꯤ ꯀꯩꯅꯣ ꯇꯧꯔꯒ ꯂꯩꯍꯧꯕꯗꯣ ꯑꯗꯨꯃꯥꯏꯅ ꯇꯧꯈꯤꯌꯦꯕ ꯏꯃꯥꯟꯅꯕꯤ ꯑꯗꯨ ꯒꯣꯜꯒ ꯂꯧꯗꯅ ꯐꯔꯦ ꯐꯔꯦ ꯑꯗꯨꯗꯤ ꯌꯥꯝ ꯌꯥꯝ ꯅꯨꯡꯉꯥꯏꯔꯦ ꯑꯃꯨꯛ ꯉꯥꯏꯍꯥꯛ ꯊꯝꯒꯦ
ꯎꯝ ꯊꯝꯃꯦ ꯊꯝꯃꯦ